ꯇꯥꯕ ꯍꯣꯏ ꯇꯥꯏꯌꯦ ꯇꯥꯏꯌꯦ
ꯑꯣꯀꯦ ꯀꯩꯗꯧꯔꯤꯃꯤꯅꯣ
ꯑ ꯍꯧꯖꯤꯛꯁꯦ ꯕꯣꯜ ꯌꯦꯡꯒꯦ ꯇꯧꯔꯤꯑꯗꯨ ꯀꯔꯤ ꯍꯏꯁꯤꯔꯥ ꯕꯣꯜ ꯌꯦꯡꯕ ꯃꯇꯝꯗ ꯑꯗꯨꯒ ꯃꯤꯔ ꯋꯥꯔꯤꯔꯤꯒꯨꯝꯕꯀꯣ ꯁꯅꯥꯁꯤ ꯍꯥꯏꯔꯛ ꯑꯦ ꯊꯥꯔꯛꯄꯅꯦ ꯑꯗꯨ ꯊꯦꯡꯉꯁꯨ ꯊꯦꯡꯅꯀꯣ ꯌꯦꯡꯕ ꯃꯇꯝꯗ ꯑꯗꯨ
ꯑꯗꯨ ꯑꯗꯨꯅꯤꯅ ꯕꯣꯜꯁꯨ ꯌꯦꯡꯕ ꯋꯥꯔꯤꯁꯨ ꯁꯥꯕ ꯅꯠꯇ꯭ꯔꯣ
ꯍꯣꯏ ꯑꯗꯨ ꯑꯗꯨꯒꯤ ꯋꯥꯈꯜꯗ ꯂꯩꯩꯕꯒꯤ ꯑꯩ ꯇꯧꯔꯛꯄꯅꯦꯕ ꯍꯥꯏꯕꯗꯤ ꯑ ꯑꯩꯒꯤꯗꯤ ꯁꯤ ꯀꯅꯥꯒꯅꯦꯕꯀꯣ ꯕꯣꯜꯁꯨ ꯌꯦꯡꯉꯒ ꯏꯟꯇꯔꯦꯁ ꯂꯩꯔꯒ ꯁꯤꯁꯨ ꯁꯨꯃꯥꯏꯅ ꯆꯠꯄꯀꯣ
ꯀꯩꯅꯣ
ꯍꯣꯏ ꯑꯗꯨꯒꯤꯅꯤ ꯑꯗꯨꯒ ꯑꯩꯈꯣꯏ ꯍꯥꯏꯕ ꯋꯥ ꯂꯣꯟꯁꯨ ꯑꯃꯨꯛꯀ ꯍꯩꯒꯅꯤꯕ
ꯎꯝ ꯑꯗꯨꯗ
ꯏꯇꯥꯎꯕꯤꯗꯤ ꯀꯔꯤ ꯇꯤꯝꯅꯣ ꯕꯣꯜ ꯍꯧꯖꯤꯛ ꯌꯦꯡꯉꯤꯁꯤ ꯀꯔꯤ ꯀꯔꯝꯕ ꯇꯤꯝꯗ ꯁꯞꯄꯣꯔꯠ ꯇꯧꯕ꯭ꯔꯣ
ꯉꯔꯥꯡꯁꯦ ꯑꯩ ꯇꯧꯕ ꯇꯤꯝꯗꯒꯤꯩ ꯑꯃꯨꯛꯀ ꯆꯠꯈ꯭ꯔꯦꯕꯀꯣ ꯉꯁꯤꯁꯦ ꯅꯣꯔꯋꯦꯗ ꯇꯧꯒꯦ ꯍꯥꯏꯕ ꯈꯜꯂꯤꯕꯅꯤ
ꯑꯣ ꯅ ꯀꯅꯥ ꯁꯅꯥꯕ꯭ꯔꯣꯅꯦ ꯑꯩꯗꯤ ꯌꯦꯡꯗꯦ
ꯃꯈꯣꯏꯁꯦ ꯇꯤꯝꯗꯦ ꯌꯥꯝꯅ ꯐꯖꯔꯦ ꯍꯥꯏꯕꯁꯨ ꯍꯥꯏꯕꯁꯨ ꯉꯝꯗꯦ ꯑꯗꯨꯕꯨ ꯍꯥꯂꯦꯟ ꯍꯥꯏꯕꯀꯣ ꯑꯗꯨꯒꯤ ꯅꯨꯄꯥꯗꯣ ꯌꯥꯝ ꯀꯔꯤ ꯍꯥꯏꯁꯤꯦ ꯍꯧꯖꯤꯛꯀꯥꯟꯁꯤ ꯃꯥꯒꯤ ꯍꯣꯏ ꯃꯥꯒꯤ ꯃꯤꯡꯁꯤ ꯌꯥꯝ ꯆꯠꯂꯤꯕ ꯑꯗꯨꯒꯤ
ꯑꯗꯣ ꯃꯥꯒ ꯅꯣꯔꯋꯦꯒ ꯀꯅꯥꯔꯣꯕ ꯑꯣꯄꯣꯅꯦꯟ ꯃꯣꯏ ꯑꯣꯄꯣꯅꯦꯟꯗꯨ ꯀꯅꯥꯅꯣ
ꯈꯪꯗꯦ ꯃꯃꯤꯡꯗꯣ ꯑꯥꯏ ꯕꯣꯔꯤ ꯀꯧꯕꯕ꯭ꯔꯥ ꯈꯪꯉ ꯁꯤꯗꯤ ꯑꯥꯏ ꯕꯣꯔꯤ ꯀꯧꯕ꯭ꯔꯥ ꯈꯪꯉꯦꯕ
ꯅꯣꯔꯋꯦꯅ ꯉꯝꯈ꯭ꯔꯅꯤ
ꯍꯣꯏꯣꯏ ꯑꯗꯨꯗꯒꯅꯦ ꯑꯗꯨꯗ ꯇꯝꯕꯗꯤ ꯉꯝꯗꯦꯀꯣ ꯍꯥꯏꯕꯗꯤ ꯉꯔꯥꯡꯁꯨ ꯑꯆꯧ ꯑꯆꯧꯕꯒꯤ ꯇꯤꯝ ꯍꯥꯏꯕꯗꯤ ꯖꯔꯃꯅꯤ ꯀꯨꯝꯕ ꯑꯗꯨꯒꯗ ꯁꯤꯈ꯭ꯔꯦꯕꯀꯣ ꯑꯗꯨ ꯍꯧꯖꯤꯛ ꯎꯝ ꯑꯗꯨ ꯇꯝꯕ ꯉꯝꯗꯦ ꯍꯧꯖꯤꯛ
ꯉꯝꯗ ꯉꯗ ꯎꯁꯤ ꯗꯗꯥꯎꯅꯤ ꯀꯩꯩꯅꯣ
ꯍꯣꯏ ꯑꯗꯨꯕꯨꯅꯦ ꯉꯔꯥꯡ ꯑ ꯖꯄꯥꯟꯒꯁ ꯅꯥꯕꯁꯨ ꯀꯣ ꯌꯥꯝ ꯅꯨꯡꯉꯥꯏꯑꯕ ꯌꯦ ꯌꯦꯡꯕꯁꯦ ꯕꯣ ꯇꯤꯝꯀꯣ ꯌꯥꯝ ꯅꯨꯡꯉꯥꯏꯕ ꯑꯗꯨꯕꯨ ꯑꯩꯈꯣꯏ ꯏꯁꯁꯦ ꯃꯈꯣꯏ ꯕ꯭ꯔꯥꯖꯤꯜꯁꯤꯡꯒꯤ ꯏꯕ ꯃꯥꯜꯂꯦ ꯍꯥꯏꯕꯗꯤ ꯂꯥꯛꯀꯣ ꯑꯗꯨꯒꯤ ꯃꯈꯣꯏ ꯉꯝꯈ꯭ꯔꯦꯕ
ꯑꯗꯅꯦꯅꯤ
ꯑꯗꯨꯅ ꯑꯗꯨꯗꯤ ꯌꯥꯝ ꯅꯨꯡꯉꯥꯏ ꯉꯔꯥꯡꯒꯤ ꯃꯈꯣꯏꯒꯤ ꯁꯨꯅꯥꯕꯁꯤꯡꯗꯣ
ꯃꯥꯅꯤ ꯃꯥꯅꯤ
ꯑꯗꯨꯗꯅꯤ ꯌꯕ ꯑꯁꯨ ꯌꯦ ꯌꯦꯔꯨ
ꯑꯩꯁꯨ ꯑꯩꯗꯤ ꯌꯦꯡꯗꯦꯗ ꯉꯁꯤꯗꯤ ꯏꯟꯇꯔꯦꯁ ꯂꯩꯇꯕ ꯉꯁꯤꯒꯤꯗꯤ
ꯍꯣꯏ ꯑꯩꯁꯨ ꯂꯩꯔꯤ ꯑꯗꯨꯕꯨ ꯍꯥꯂꯦꯟ ꯍꯥꯏꯕ ꯀꯎ ꯅꯨꯄꯥꯗꯣ
ꯎꯝ
ꯑꯗꯣ ꯃꯤꯁꯤꯅ ꯍꯥꯏ ꯃꯥꯗꯣ ꯌꯥꯝ ꯀꯔꯤ ꯍꯥꯏꯁꯤꯔꯥ ꯌꯥꯝꯅ ꯍꯩꯕꯅꯦ ꯑꯗꯨꯒ ꯑꯃꯒꯤ ꯏꯁꯇꯥꯏꯜ ꯑꯗꯨꯒ ꯃꯥꯒꯤ ꯃꯤꯡꯁꯦ ꯌꯥꯝ ꯆꯠꯂꯦꯕ ꯍꯧꯖꯤꯛꯀꯥꯟꯁꯦ ꯑꯗꯨꯒꯤ ꯌꯦꯡꯉ ꯍꯥꯏ ꯃꯥꯒꯤ ꯅꯥꯕꯗꯣꯀꯣ ꯌꯦꯡ ꯉ ꯍꯥꯏꯔ ꯇꯕ ꯑꯗꯨꯒ ꯌꯦꯡꯕꯅꯤ
ꯀꯥꯎꯕꯗꯤ ꯀꯗꯥꯏꯗꯒꯤ ꯇꯧꯂꯛꯄ꯭ꯔꯣ
ꯑꯩꯔꯣ ꯑꯩꯔꯗꯤ ꯄ꯭ꯂꯦꯟꯗꯒꯨꯝꯕ ꯂꯩꯌꯦꯀꯣ
ꯀꯝꯄꯥꯛꯇ ꯂꯩꯕ꯭ꯔꯣꯏ ꯇꯧꯕꯤ
ꯍꯣꯏ ꯍꯣꯏ ꯍꯣꯏ ꯇꯝꯄꯥꯛ ꯂꯩꯑꯦ
ꯎꯝ
ꯇꯝꯄꯥꯛꯒ ꯂꯥꯛꯏ ꯑꯗꯨꯒ
ꯁꯔꯥ ꯃꯅꯤꯒꯣꯦ ꯇꯥꯎ
ꯑꯁꯤ ꯌꯥꯝ ꯁꯥꯏꯅꯦ ꯌꯥꯝ ꯁꯥꯏ ꯌꯥꯝ ꯁꯥꯏ ꯍꯥꯏꯕꯗꯤ ꯅꯣꯡꯗ ꯆꯨ ꯑꯗꯨꯕꯨ ꯃꯅꯤ ꯃꯉꯥꯒꯨꯝꯕꯗ ꯆꯨꯔꯒ ꯑꯃꯨꯛꯀ ꯇꯣꯛꯈ꯭ꯔꯦꯕꯀꯣ ꯑꯗꯨꯗ ꯇꯣꯛꯂꯒ ꯑꯃꯨꯛꯀ ꯅꯨꯡꯁꯥ ꯁꯥꯒꯅꯤꯗꯤ ꯂꯣꯏꯔꯦ ꯅꯨꯡꯁꯥ ꯁꯥꯕꯁꯦ ꯍꯤꯃꯤ ꯗꯤꯇꯤꯒꯨꯝ
ꯎꯝ ꯏꯇꯥꯎꯕꯤꯗꯤ ꯀꯔꯤ ꯀꯔꯤ ꯍꯣꯠꯅꯔꯤꯒꯦ ꯍꯧꯖꯤꯛꯀꯥꯟꯁꯤꯕꯣ
ꯍꯧꯖꯤꯛꯁꯦ ꯍꯣꯠꯅꯔꯤꯗ ꯍꯧꯖꯤꯛꯀꯤ ꯍꯥꯏꯕꯗꯤ ꯌꯨꯝꯗꯒꯨꯝꯕ ꯂꯩꯥꯛꯌꯦꯕꯀꯣ
ꯍꯥꯏꯕꯗꯤ ꯊꯕꯛꯀꯨꯝꯕ ꯇꯧꯔꯕꯣ ꯊꯕꯛꯒꯨꯝꯕ ꯆꯠꯄ꯭ꯔꯣ ꯅꯠꯇ꯭ꯔꯒ ꯑꯦꯛꯖꯥꯝꯒꯨꯝꯕ ꯊꯥꯅꯤꯡꯉꯥꯏ ꯊꯕꯛ ꯏꯟꯁꯥꯡꯁꯤ ꯕ꯭ꯔꯣ ꯀꯃꯥꯏꯅ ꯇꯧꯔꯤꯒꯦ
ꯊꯕꯛꯄꯨꯗꯤ ꯍꯧꯖꯤꯛ ꯐꯥꯎꯕꯗꯤ ꯇꯧ ꯇꯧꯗꯦꯀꯣ ꯇꯧꯒꯦ ꯍꯥꯏ ꯈꯜꯂꯤꯕꯅꯦꯕꯀꯣ ꯑꯩ ꯑ ꯑꯩ ꯏꯟꯇꯔꯚꯤꯌꯨꯒꯨꯝꯕꯗ ꯄꯤꯈ꯭ꯔ ꯍꯥꯏꯕꯒ ꯑꯩꯒꯤ ꯑꯣꯟꯂꯥꯏꯟꯅꯀꯣ ꯑꯗꯨ ꯃꯈꯣꯏꯒꯤ ꯔꯤꯖꯥꯇ ꯉꯥꯏꯔꯤꯕꯅꯤ ꯑꯗꯨ ꯍꯧꯖꯤꯛꯇꯤ ꯃꯄꯥꯟ ꯊꯣꯛꯑꯒ ꯊꯕꯛ ꯆꯠꯄ ꯑꯗꯨꯒ ꯁꯨꯃꯥꯏꯅ ꯇꯧꯕꯗꯤ ꯇꯧꯅꯤꯡꯗꯕ ꯌꯥꯝ ꯁꯥꯃꯟꯕꯒꯤꯀꯣ ꯐꯥꯏꯕꯖꯤ ꯑꯩꯈꯣꯏ ꯂꯩꯕ ꯃꯐꯝꯁꯤ ꯅꯣꯡ ꯆꯨꯏ ꯑꯗꯨꯕꯨ ꯉꯁꯤ ꯅꯣꯡ ꯆꯨꯒꯅꯤ ꯍꯌꯦꯡ ꯑꯃꯨꯛꯀ ꯅꯨꯡꯁꯥ ꯁꯥꯒꯅꯤ ꯑꯗꯨꯒꯤ
ꯍꯅꯦ
ꯄ ꯑꯗꯨ ꯇꯝꯂꯣꯀꯣ ꯑꯗꯨ ꯌꯨꯝꯗꯒ ꯂꯩꯔꯒ ꯂꯥꯏꯔꯤꯛꯀ ꯇꯧꯕ ꯊꯕꯛꯇꯣ ꯑꯩ ꯄꯥꯝꯕ ꯍꯧꯖꯤꯛ ꯐꯥꯎꯗꯤ ꯊꯕꯛ ꯂꯩꯔꯤ
ꯑꯗꯨꯁꯨꯏ ꯌꯥꯏꯗ
ꯅꯪꯩ ꯀꯔꯤ ꯀ ꯇꯧꯕ꯭ꯔꯣ
ꯑꯩꯗꯤ ꯑꯩꯁꯨꯣ ꯑꯦꯛꯖꯥꯝꯒꯨꯝꯕ ꯊꯥꯁ꯭ꯔꯥ ꯍꯥꯏꯅꯀꯣ
ꯍꯣꯏ
ꯍꯣꯠꯅꯔꯤꯉꯅꯤ ꯑꯗꯨꯒꯤ ꯊꯕꯛ
ꯑꯦꯛꯖꯥꯝꯒꯨꯝꯕꯗꯤ ꯊꯥꯗꯤ ꯃꯗꯨꯕꯨꯗꯤ ꯌꯥꯝ ꯐꯥꯏ
ꯎꯝ
ꯍꯧꯖꯤꯛꯀꯥꯟꯁꯦ ꯑꯦꯛꯖꯥꯝ ꯊꯥꯕ ꯑꯗꯨꯗꯀꯣ ꯊꯥꯔꯒ ꯑꯐꯥꯎ ꯄꯥꯕꯁꯤꯡꯁꯦ ꯑꯩ ꯌꯥꯝ ꯀꯔꯤ ꯍꯥꯏꯁꯤꯦ ꯌꯥꯝ ꯐꯅꯤ
ꯑꯗꯨꯅꯦ ꯇꯥꯎꯕꯤꯁꯤ ꯔꯣꯡꯃꯩ ꯃꯥꯜꯂꯦꯀꯣ
ꯑꯩꯔꯣ
ꯎꯝ
ꯑꯗꯣ ꯍꯣꯏ ꯑꯗꯨꯕꯨ ꯃꯗꯨꯒꯨꯝꯕ ꯋꯥꯁꯦ ꯃꯁꯤꯒꯤ ꯃꯐꯝꯗ ꯍꯥꯏꯒꯅꯨ ꯍꯥꯏꯌꯦꯕꯀꯣ
ꯑꯣ ꯑꯗꯨꯕꯨ ꯃꯤ ꯍꯥꯏꯕ ꯌꯥꯗꯦ ꯍꯥꯏꯕꯤꯅꯤꯡꯉꯤ
ꯍꯣꯏ ꯑꯗꯣ ꯑ ꯅꯍꯥꯟꯁꯨ ꯃꯈꯣꯏꯅꯒꯨꯝꯕ ꯍꯪꯉꯕꯀꯣ ꯑꯩꯁꯨ ꯑ ꯀꯩ ꯍꯥꯏꯁꯤꯔꯥ ꯈꯪꯗꯅ ꯑꯩꯁꯨ ꯃꯁꯤꯒꯨꯝꯕ ꯑꯩꯕꯨ ꯍꯥꯏꯔꯛꯄꯀꯣ ꯑꯗꯨ ꯃꯐꯝ ꯀꯨꯝꯕ ꯑꯗꯨꯒ
ꯃꯥꯅꯤ
ꯍ ꯑꯗꯨꯒꯨꯝꯕ ꯍꯥꯏꯕꯀꯣ ꯑꯗꯨ ꯍꯥꯏꯕ ꯃꯇꯝꯗ ꯃꯥ ꯑꯩꯈꯣꯏꯅ ꯍꯥꯏꯕꯗꯤ ꯍꯥꯏꯗꯤ ꯁꯨꯃꯥꯏꯅ ꯍꯥꯏꯒꯅꯨ ꯍꯥꯏꯔꯗꯤ ꯅꯈꯣꯏꯒꯤ ꯇꯧꯔꯤꯕꯗꯣ ꯊꯕꯛꯁꯨ ꯑꯣꯏꯔꯣ ꯍꯥꯏꯕꯀꯣ
ꯎꯝ
ꯍꯣꯏ ꯃꯥꯅꯤ ꯃꯥꯅꯤ ꯑꯩꯗꯤ ꯃꯥꯅꯤ ꯑꯗꯨꯕꯨ ꯃꯗꯨꯒꯨꯝꯕꯗ ꯃꯁꯤꯒꯤ ꯀꯔꯤ ꯍꯥꯏꯁꯤꯔ ꯃꯐꯝꯗ ꯍꯥꯏꯒꯅꯣ ꯍꯥꯏꯕꯀꯣ
ꯑꯣꯀꯦ ꯑꯣꯀꯦ
ꯑꯗꯨꯅꯤ ꯑꯩꯁꯨ ꯍꯪꯅꯤꯡꯕꯗꯤ ꯃꯤ ꯍꯥꯏꯕꯗꯤ ꯑꯃꯨꯛꯀ ꯑꯩꯈꯣꯏ ꯑꯅꯤꯃꯛ ꯀꯧꯗꯕ ꯑꯃꯨꯛ ꯃꯇꯝꯗ ꯑꯃꯨ ꯍꯥꯡꯅꯤꯡꯉꯦ ꯑꯗꯨꯒ ꯃꯤ ꯑꯇꯣꯞꯄꯁꯨ ꯍꯥꯡꯅꯤꯡꯉꯦ ꯋꯥ ꯅꯪꯗꯤ ꯀꯗꯥꯏꯔꯤꯅꯣ ꯑꯗꯨꯅ ꯀꯔꯤ ꯇꯧꯔꯤꯕꯅꯣ ꯀꯔꯤꯒꯤ ꯖꯥꯄꯤꯅꯣ ꯑꯗꯨꯒ ꯍꯥꯏ ꯍꯪꯅꯤꯡꯕꯀꯣ ꯑꯗꯨ ꯃꯁꯤꯒꯤ
ꯅꯨꯡꯉꯥꯏꯕ ꯋꯥꯔꯤꯁꯦ ꯃꯣꯏꯅ ꯂꯣꯏꯅꯃꯛ ꯊꯠꯈ꯭ꯔꯦꯕ ꯅꯠꯇ꯭ꯔꯣ ꯇꯧꯒꯦ
ꯃꯥꯅꯤ ꯃꯥꯅꯤ ꯆꯨꯝꯅꯩ ꯑꯗꯨꯕꯨ ꯃꯈꯣꯏꯅ ꯍꯥꯏꯕꯗꯤ ꯁꯨꯃꯥꯏ ꯑꯗꯨꯒꯨꯝꯕ ꯋꯥꯔꯤꯗꯣ ꯍꯥꯏꯒꯅꯨ ꯍꯧꯖꯤꯛ ꯃꯤ ꯃꯐꯝꯗ ꯍꯥꯏꯕꯀꯣ
ꯎꯝ
ꯑꯗꯨꯒꯤ ꯍꯥꯏꯕꯗꯤ ꯈꯪꯗꯦ ꯃꯈꯣꯏꯅ ꯀꯔꯤ ꯇꯧꯔꯤꯕꯅꯣ ꯃꯈꯣꯏꯅ ꯍꯥꯏꯕꯗꯤ ꯃꯁꯤꯒꯨꯝꯕ ꯍꯥꯏꯒꯅꯨ ꯑꯗꯨꯒ ꯑꯥ ꯃꯁꯤꯒꯨꯝꯕ ꯋꯥꯔꯤꯁꯨ ꯃꯁꯤ ꯃꯐꯝꯗ ꯁꯨꯃꯥꯏꯅ ꯍꯥꯏꯒꯅꯣ ꯍꯥꯏꯕꯁꯦ ꯈꯪꯗꯦ ꯀꯔꯤꯒꯤ ꯃꯔꯝ ꯑꯣꯏꯔ ꯈ ꯑꯩ ꯑꯗꯨꯕꯨ ꯃꯈꯣꯏꯅ ꯍꯥꯏꯒꯅꯨ ꯍꯥꯏꯔꯗꯤ ꯃꯈꯣꯏꯅ ꯍꯥꯏꯕ ꯅꯨꯄꯥꯥꯟꯗ ꯑꯃꯨꯛꯀ ꯇꯧꯔꯤ ꯑꯩꯈꯣꯏꯒꯤꯁꯨ ꯥꯏꯁ ꯍꯣꯏ ꯍꯣꯏ ꯍꯣꯏ ꯋꯥꯔ ꯈ ꯋꯥꯔꯒ ꯇꯧꯕ ꯊꯕꯛꯁꯤꯡꯁꯨ ꯐꯪꯉꯣꯏꯕꯀꯣ
ꯏꯒꯅꯦ
ꯗꯣ ꯈꯪꯗꯅ ꯑꯩ
ꯆꯥꯕꯤꯔꯕꯣ
ꯍꯣꯏ ꯆꯔꯦ ꯆꯔꯦ ꯉ ꯆꯔꯦ ꯅ ꯁꯤ
ꯍꯥ ꯆꯥꯏꯌꯦ
ꯍꯣꯏ ꯉꯥꯒ ꯆꯤꯡꯒꯤ ꯟꯁꯥꯡꯈꯣ ꯟꯁꯥꯡ ꯍꯥꯏꯕꯗꯤ ꯃꯃꯤꯡꯗꯤ ꯈꯪꯗꯦ ꯑꯗꯨꯕꯨ ꯑꯩꯒꯤ ꯁꯤꯗ ꯑꯟꯇꯤꯅ ꯄꯤꯕꯤꯔꯒ ꯄꯤꯔꯛꯄꯀꯣ ꯑꯗꯣ ꯃꯁꯤꯁꯤ ꯍꯥꯎ
ꯌꯔꯣ ꯉꯥꯗꯨꯕꯨ ꯔꯧꯔꯣ ꯅꯠꯇ꯭ꯔꯣꯒ꯭ꯔꯥꯁ ꯀꯞ꯭ꯔꯣ ꯀꯔꯝꯕ ꯉꯅꯣ
ꯈꯪꯅꯤꯀꯣ ꯃꯁꯨ ꯑ ꯑꯆꯧꯕ ꯅꯠꯇꯦ ꯑꯆꯧꯕ ꯅꯠꯇꯦ ꯑꯄꯤꯛꯄꯁꯨ ꯅꯠꯇꯕꯀꯣ ꯑꯗꯨ
ꯎꯝ
ꯑꯅꯤ ꯑꯅꯤ ꯀꯛꯊꯠꯂꯒ ꯄꯩꯁꯥ ꯁꯥ ꯊꯣꯡꯕꯀꯣ
ꯎꯝ
ꯑ ꯈꯪꯗꯦ ꯃꯃꯤꯡꯗꯣ ꯕꯖꯥꯔꯗ ꯂꯧꯕꯅꯤꯅꯀꯣ ꯃꯃꯤꯡꯁꯨ ꯈꯪꯗꯦ
ꯑꯣꯝ
ꯑꯗꯨ ꯃꯍꯥꯎꯗꯤ ꯂꯩꯇꯦꯗ ꯆꯤꯡꯗꯒꯤ ꯂꯧꯕ ꯉꯥꯁꯤꯡꯅ ꯃꯍꯥꯎ ꯌꯥꯝꯃꯤꯕ
ꯑꯣ ꯑꯗꯨꯅꯦ ꯆꯤꯡꯒꯤꯅ ꯍꯦꯟꯅ ꯍꯥꯎꯋꯗ ꯆꯥꯛ ꯌꯦꯟꯖꯥꯡ ꯑꯃ ꯑꯣꯏꯔꯣ ꯏꯟꯖꯥꯡ ꯅꯥꯄꯤ ꯑꯣꯏꯔꯣꯀꯣ
ꯍꯣꯏ ꯆꯨꯝꯃꯦ ꯆꯨꯝꯃꯦ ꯑꯗꯨꯅꯤ ꯑꯗꯨꯒꯤꯅꯤ ꯇꯝꯄꯥꯛꯀ ꯂꯩꯕꯁꯤꯡꯁꯤ ꯑꯩꯈꯣꯏ ꯆꯤꯡꯒꯤ ꯀꯔꯤ ꯀꯔꯤ ꯄꯣꯠꯁꯤꯡꯁꯦ ꯂꯧꯅꯤꯡꯕꯗꯣ ꯑꯗꯨꯒꯤꯅꯦꯕ
ꯎꯃ ꯃꯥꯏꯅꯤ
ꯆꯝ ꯄꯥꯒꯜ ꯄꯣꯠ ꯄꯨꯔꯒ ꯑꯃꯨꯛꯀ ꯌꯣꯜꯂꯒ ꯁꯨꯃꯥꯏꯅ ꯇꯧꯕꯗꯣ ꯃꯈꯣꯏꯅ ꯁꯨ ꯂꯧꯋꯦ ꯑꯗꯨ ꯑꯩꯈꯣꯏꯒꯤ ꯆꯤꯡꯒꯤ ꯄꯣꯠꯁꯤꯡꯁꯦ ꯀꯔꯤ ꯍꯥꯏ ꯑꯣꯔꯒꯥꯅꯤꯛ ꯍꯥꯏꯕ ꯇꯥꯔꯦꯀꯣ ꯑꯗꯨꯒꯤꯅꯤꯕ ꯃꯈꯣꯏ ꯂꯧꯅꯤꯡꯕ ꯑꯗꯨꯒꯤꯅꯦꯕ
ꯑꯗꯅꯦ ꯍꯥꯔꯅꯨ
ꯍꯣꯏ ꯍꯣꯏ ꯍꯣꯏ ꯍꯥ
ꯍꯥꯏꯕꯗꯤ ꯆꯤꯡꯒꯤ ꯂꯩꯕꯥꯛꯁꯤ ꯐꯖꯩꯅꯦ ꯃꯍꯧꯁꯥꯅ
ꯍꯣꯏ ꯍꯣꯏ ꯍꯣꯏ
ꯑꯗꯨ ꯂꯩꯕꯥꯛꯁꯤ ꯃꯍꯧꯁꯥꯅ ꯑꯃꯨꯕꯗꯣ ꯃꯆꯨ ꯑꯃꯨꯕꯗꯣ ꯑꯗꯨꯅ ꯍꯦꯟꯅ ꯐꯖꯕ ꯍꯥꯏꯇꯥꯥꯔꯦ ꯎꯝ
ꯑꯗꯨꯅꯤ ꯑꯩꯈꯣꯏ ꯆꯤꯡꯗꯤ ꯍꯥ ꯀꯔꯤꯀꯥ ꯗꯔꯀꯥꯔ ꯂꯩꯇꯦ
ꯑꯗꯨꯅꯦ ꯗꯔꯀꯥꯔ ꯇꯥꯗꯦ
ꯍꯣꯏ ꯑꯗꯨꯒꯤꯅꯦ ꯑꯩꯈꯣꯏꯒꯤ ꯆꯤꯡꯒꯤ ꯄꯣꯠꯁꯤ ꯃꯈꯣꯏ ꯑꯩꯣꯏ ꯇꯝꯄꯥꯛ ꯂꯩꯕꯁꯤꯡꯁꯦ ꯌꯥꯝ ꯍꯥꯎꯕꯁꯤꯦ ꯍꯥꯎꯋꯦ ꯑꯗꯨꯕꯨ ꯃꯈꯣꯏꯅ ꯌꯥꯝꯅ ꯂꯧꯅꯤꯡ ꯁꯦ ꯑꯗꯨꯒꯤꯅꯦꯕ
ꯎꯝ
ꯑꯗꯨꯅꯤ ꯑꯩꯈꯣꯏ ꯂꯩꯕ ꯑꯩꯈꯣꯏꯒꯤ ꯃꯐꯝꯗꯁꯨ ꯄꯣꯠꯁꯤ ꯌꯥꯝ ꯇꯥꯡꯉꯤ ꯂꯁꯥꯡꯁꯤꯅꯤꯀꯣ ꯌꯥꯝ ꯇꯥꯡꯉꯦꯕ
ꯑꯗꯨꯅꯦ
ꯑꯗꯨꯗ ꯇꯥꯡꯉꯁꯨ ꯆꯥꯕꯒꯤ ꯗꯔꯀꯥꯔ ꯑꯣꯏꯕꯒꯤ ꯑꯃꯨꯛꯀ ꯂꯧꯈ꯭ꯔꯦꯕꯀꯣ ꯎꯄꯥꯏ ꯂꯩꯇꯦ
ꯑꯣ
ꯑꯗꯨꯅꯦ ꯂꯧꯥꯎꯋꯦ ꯑꯗꯨꯕꯨ ꯆꯝꯄꯥꯒꯤ ꯄꯣꯠꯆ ꯆꯩꯁꯤꯡꯁꯦ ꯍꯥꯎꯋꯦ ꯑꯗꯨꯕꯨ ꯆꯤꯡꯒꯤꯅ ꯆꯞ ꯃꯥꯟꯅꯗꯦ ꯑꯁꯦꯡꯕꯅꯤ
ꯎꯝ ꯑꯗꯨꯅꯦ ꯆꯤꯡꯒꯤꯅ ꯍꯦ ꯍꯥꯎꯋꯦ ꯅꯠꯇ꯭ꯔꯥ
ꯍꯣꯏ ꯑꯗꯨꯅꯦ ꯆꯤꯡ ꯍꯦꯟꯅ ꯍꯥꯎꯋꯦꯕ ꯑꯗꯨꯕꯨ ꯑꯩꯈꯣꯏꯗꯤ ꯆꯤꯡꯒꯤ ꯄꯣꯠꯁꯤ ꯐꯪꯗꯕ ꯍꯧꯖꯤꯛ ꯑꯩꯈꯣꯏꯒꯤ ꯂꯩꯕ ꯃꯐꯝꯗꯨꯀꯣ ꯌꯥꯝ ꯂꯥꯞꯄꯒꯦ ꯑꯣ ꯗꯧꯕꯅꯦ
ꯍꯅꯦ ꯍꯁ ꯁꯥꯔꯁꯨ ꯁꯥꯔꯝꯃꯅꯤꯀꯣ ꯑꯗꯨꯀꯥꯟꯗꯦ
ꯑꯩꯁ ꯁꯥꯕꯗꯤ ꯍꯥꯏꯒꯅꯣꯗ ꯍꯤꯌꯨꯃꯤꯗꯤꯇꯤꯤꯁꯦ ꯌꯥꯝ ꯋꯥꯡꯈꯠꯄ
ꯎꯝ
ꯅꯨꯡꯁꯥꯥꯁ ꯌꯥꯝ ꯁꯥꯕ ꯑꯗꯨꯒꯤꯅꯤ ꯑꯩ ꯃꯄꯥꯟꯗ ꯆꯠꯂꯒ ꯊꯕꯛ ꯇꯧꯅꯤꯡꯕ ꯇꯧꯅꯤꯡ ꯕꯗꯨꯀꯣ
ꯎꯝ
ꯃ ꯈꯔꯥꯟꯗꯤ ꯊꯕꯛ ꯂꯩꯌꯦꯦ ꯑꯗꯨꯒ ꯇꯧꯋꯣ ꯑꯗꯨꯏꯗ ꯍꯥꯏꯕꯨ ꯑꯩꯗꯤ ꯌꯨꯝꯗ ꯂꯩꯌꯦꯒꯗꯒ ꯇꯧꯅꯤꯡꯕꯀꯣ ꯊꯕꯛ ꯑꯗꯨꯒꯤ ꯍꯧꯖꯤꯛ ꯐꯥꯎꯗꯤ ꯊꯕꯛꯇꯤ ꯇꯧꯗꯦ ꯑꯩ ꯌꯨꯝꯗ ꯂꯥꯛꯑꯦ ꯎꯝ ꯅꯪꯗꯤ ꯊꯕꯛ ꯇꯧꯕ꯭ꯔꯥ ꯑꯗꯨ
ꯑꯁ ꯑꯩꯁꯨ ꯊꯕꯛ ꯇꯧꯁꯤꯦ ꯍꯣꯁꯇꯦꯜꯗ ꯂꯩꯕ ꯍꯣꯁꯇꯦꯜꯗ ꯂꯩꯔꯎꯀ꯭ꯔꯣ ꯍꯣꯠꯅꯕ ꯍꯥꯏꯇꯥꯔꯦ ꯑꯉꯥꯡꯁꯤꯡꯒ ꯂꯩꯃꯤꯟꯅꯕꯅꯤꯗ
ꯑꯣ ꯑꯣ ꯋꯥꯔꯗꯦꯟꯒꯨꯝꯕꯤꯔꯣ
ꯋꯥꯔꯗꯦꯟ ꯑꯣꯏꯕꯁꯨ ꯅꯠꯇꯦ ꯑꯗꯨꯝ ꯑꯁꯤꯗ ꯑꯉꯥꯡ ꯀꯣꯂꯦꯖ ꯀꯥꯕꯁꯤꯡꯀꯣ ꯑꯦꯂꯚꯦꯟ ꯇꯨꯋꯦꯜꯐ ꯀꯥꯕꯁꯤꯡ ꯀꯣꯂꯦꯖ ꯀꯥꯕꯁꯤꯡ ꯑꯗꯨꯝ ꯂꯩꯃꯤꯟꯅꯕ ꯍꯥꯏꯇꯥꯔꯦ ꯃꯣꯏ
ꯌꯥꯝ ꯐꯥꯅꯦ ꯑꯗꯨꯗꯤ ꯑꯣ ꯌꯥꯝ ꯐꯅꯤ ꯑꯦꯛꯁꯄꯤꯔꯤꯌꯦꯟꯁꯀꯨꯝꯕꯅ ꯌꯥꯝ ꯂꯩꯒꯅꯤꯍꯦ ꯑꯉꯥꯡꯁꯤꯡꯕꯨꯀꯣ ꯇꯥꯛꯄ ꯑꯗꯨꯣ ꯇꯧꯕ ꯌꯥꯝ ꯍꯣꯏ ꯍꯣꯏ ꯑꯗꯨꯀꯨꯝꯕꯗꯨꯍꯦ ꯄꯤꯒ ꯂꯩ ꯁ꯭ꯀꯨꯜ ꯁꯤꯅꯒꯨꯝꯕ ꯍꯥꯡꯕꯒ ꯍꯧꯖꯤꯛꯀꯥꯟꯁꯤ ꯃꯈꯣꯏꯅ ꯍꯪꯉꯗꯤ ꯑꯩꯈꯣꯏꯒꯤ ꯕꯤ ꯑꯦꯗ ꯑꯃꯨꯛꯀ ꯍꯥꯡꯉꯅꯤ ꯑꯗꯨꯒ ꯁꯨꯃꯥꯏꯅ ꯍꯪꯒꯅꯤ ꯑꯗ ꯑꯦꯛꯁꯄꯤꯔꯤꯌꯦꯟ ꯂꯩꯕ ꯃꯤꯁꯤꯡꯅ ꯄꯥꯝꯃꯦ ꯑꯗꯨꯒ ꯍꯥꯏꯔꯅꯤ
ꯍꯝ
ꯑꯗꯨꯒꯤꯅꯦꯕꯀꯣ
ꯎꯝ ꯃꯥꯅꯤ ꯃꯥꯅꯤ
ꯈꯪꯗ꯭ꯔꯦꯗ ꯃꯤꯁꯤꯡꯁꯦ ꯍꯥꯏꯕꯗꯤ ꯑꯥ ꯃꯈꯣꯏꯅ ꯍꯥꯏꯕꯗꯤ ꯑꯗꯨ ꯇꯧꯋꯦ ꯑꯗꯨꯒ ꯁꯨꯃꯥꯏꯅ ꯇꯧꯋꯦ ꯍꯥꯏꯕ ꯑꯗꯨꯒꯤꯅꯤ ꯑꯩꯈꯣꯏ ꯂꯤ ꯑ ꯀꯩꯁ ꯊꯕꯛ ꯇꯧꯕ ꯃꯤꯁꯤꯡ ꯂꯩꯇꯕꯗꯣ
ꯎꯝ
ꯑꯗꯨꯒꯤꯅꯦꯕ
ꯎꯝ ꯎꯝ
ꯗꯨꯕꯨ ꯑꯦꯛꯖꯥꯝ ꯊꯥꯒꯗꯕ ꯑꯗꯨ ꯑꯗꯥꯁꯤꯡꯗ ꯌꯥꯝ ꯀꯔꯤ ꯍꯥꯏꯁꯤꯔꯥ ꯌꯥꯝ ꯐꯥꯏꯀꯣ ꯍꯥꯏꯕꯗꯤ ꯍꯧꯖꯤꯛꯀꯥꯟꯗꯤ ꯑꯦꯛꯖꯥꯝ ꯊꯥꯔꯒ ꯑꯣꯐꯤꯁꯥꯔ ꯑꯃ ꯊꯂꯛꯄꯁꯤꯡꯗꯣ ꯑꯗꯨꯒꯤꯅꯦꯕ ꯍꯧꯖꯤꯛꯀꯥꯟꯁꯤ ꯃꯈꯣꯏꯅ ꯀꯔꯤ ꯍꯥꯏꯁꯤꯔꯦ ꯇꯧꯔꯒ ꯑꯗꯨꯋꯥꯏꯗ ꯇꯧꯕ ꯂꯩꯕ ꯃꯐꯝ ꯅꯠꯇꯦꯕ ꯍꯧꯖꯤꯛꯀꯥꯟ
ꯍꯣꯏ
ꯑꯗꯨꯒꯤꯅꯦꯕ ꯈꯪꯗ꯭ꯔꯤ ꯃꯇꯝꯁꯨ ꯇꯥꯗꯤ ꯍꯧꯖꯤꯛꯐꯥꯎ
ꯇꯥꯗ꯭ꯔꯦꯅꯦ
ꯇꯥꯔꯦ ꯈꯪꯗ꯭ꯔꯦꯅꯦ ꯃꯤꯅꯤꯠꯁꯤ ꯌꯥꯝ ꯆꯠꯈ꯭ꯔꯕ
ꯑꯗꯨ ꯑꯉꯥꯡ ꯍꯥꯏꯕ ꯌꯥꯗꯕ ꯃꯥꯜꯂꯦ ꯑꯗꯨꯃꯥꯏꯅ ꯌꯥꯝ ꯆꯠꯈ꯭ꯔꯦꯕ ꯑꯩꯅ
ꯍꯥꯥ ꯑꯣ ꯃꯈꯣꯏꯅ ꯑꯃꯨꯛꯀ
ꯍꯥꯏꯕ ꯌꯥꯗꯕ ꯃꯥꯜꯂꯦꯕ
ꯑꯣ ꯃꯈꯣꯏꯅ ꯑꯃꯨꯛꯀ ꯈꯪꯉꯅꯤꯀꯣ
ꯍꯣꯏ ꯑꯁꯨꯛ ꯋꯥꯠꯂꯦ ꯑꯁꯨꯛ ꯆꯠꯇꯈ꯭ꯔꯦ ꯍꯥꯏꯕꯗꯣ ꯍꯥꯏꯕ ꯌꯥꯗꯦꯅꯦ
ꯍꯣꯏ ꯈꯪꯉꯦ ꯈꯪꯉꯦ ꯇꯧꯔꯤꯕꯁꯤꯦ ꯑꯩꯒꯤꯁꯨ ꯅꯁꯥꯒꯤꯁꯨ ꯌꯥꯝꯅ ꯐꯤ ꯍꯥꯏꯁꯤꯔ ꯇꯧꯋꯤ ꯇꯧꯋꯤ ꯑꯗꯨꯕꯨ ꯍꯧꯖꯤꯛꯇꯤ ꯅꯣꯡ ꯈꯔ ꯈꯔ ꯆꯨꯞꯑꯦ ꯑꯩꯈꯣꯏꯒꯤ ꯃꯐꯝꯗꯗꯤ
ꯑꯣ ꯇꯨ ꯃꯔꯛ ꯃꯔꯛ ꯊꯁꯃꯥꯏ ꯐꯁ ꯃꯇꯝ ꯁꯨꯃꯥꯏꯅ ꯍꯦꯟꯕꯁꯦ ꯑꯩꯅ ꯌꯦꯡꯕ ꯀꯥꯟꯗ ꯍꯦꯟꯕꯒꯤ ꯑꯍꯦꯟꯕꯒꯤ ꯃꯇꯝꯗꯨ ꯄꯥꯗꯕ ꯃꯥꯜꯂꯦꯅꯦ ꯃꯣꯏꯁꯦ ꯑꯗꯨꯒꯤ ꯀꯥꯟꯅꯗꯕ ꯃꯥꯜꯂꯦꯅꯦ ꯃꯨꯊꯠꯄꯅ ꯐꯒꯗꯧ ꯃꯥꯜꯂꯦ
ꯀꯩ ꯍꯥꯌꯕꯥ
ꯑꯁꯨꯃꯥꯏꯅ ꯃꯇꯝ ꯍꯦꯜꯂꯒ ꯏꯕꯥꯅꯤ ꯋꯥꯔꯤ ꯁꯥꯟꯅꯗ꯭ꯔꯣ ꯄꯨꯡꯁꯦ ꯑꯗꯨ ꯃꯣꯏꯅ ꯍꯦꯟꯕꯒꯤ ꯃꯇꯝꯗꯨ ꯄꯥꯗꯕ ꯃꯥꯜꯂꯦꯕ ꯃꯣꯏꯅ ꯄꯤꯔꯤꯕ ꯃꯇꯝꯗꯨ ꯈꯇꯪꯗꯤ ꯂꯧꯁꯤꯟꯕ ꯃꯥꯜꯂꯦꯕ
ꯈꯪꯗꯅꯦ ꯑꯗꯨꯒꯅꯤ ꯑꯩꯁꯦ ꯑꯩꯁꯨꯨ ꯀꯣꯛ ꯉꯥꯎꯔꯤꯁꯦ
ꯑꯩꯅ ꯉꯁꯥꯏ ꯆꯦꯛ ꯇꯧꯕ ꯀꯥꯟꯗ ꯑꯗꯨꯃꯥꯏꯅ ꯇꯧꯋꯦ ꯑꯗꯨꯒꯤ ꯌꯥꯝ ꯀꯨꯏꯅ ꯇꯧꯨꯔꯁꯨ ꯀꯥꯟꯅꯒꯗꯧꯕ ꯃꯥꯟꯗꯦ ꯃꯨꯊꯠꯂꯁꯨ꯭ꯔꯣ
ꯑꯣ ꯃꯨꯛꯊꯔꯁꯨ ꯃꯈꯣꯏꯅ ꯑꯣꯇꯣꯃꯦꯇꯤꯛ ꯆꯠꯀꯗ꯭ꯔꯣ
ꯍꯣꯏ
ꯑꯗꯨꯒꯤ ꯃꯨꯊꯥꯁꯦ
ꯑ ꯃꯊꯥꯜꯂꯣꯅꯦ
ꯃꯨꯊꯒ ꯑꯃꯨꯛꯀ ꯀꯣꯜ ꯇꯧꯔꯒꯦ ꯑꯩ ꯌꯥꯒꯗ꯭ꯔꯥ ꯌꯦꯡꯁꯤꯀꯣ
ꯑꯣꯀꯦ ꯎꯝ ꯎꯝ